ꯍꯜꯂꯣ ꯑ ꯇꯥꯏꯌꯦ ꯀꯣ ꯎꯝ ꯎꯝ ꯇꯥꯏ ꯉꯁ ꯑ ꯉꯁꯥꯏꯒꯤ ꯇꯧꯗꯕ ꯌꯥꯗꯕ꯭ꯔꯣ
ꯇꯧꯕ ꯌꯥꯗꯦ ꯍꯣꯏ ꯉꯁꯥꯏ
ꯀꯔꯤ ꯍꯥꯏꯔꯤꯅꯣ ꯕꯤꯖꯣ ꯍꯥꯢꯔꯤꯔꯣ
ꯀꯔꯤ ꯀꯔꯤꯅꯣ ꯍꯥꯏ ꯑ ꯀꯥꯎꯔꯦꯅꯦ ꯉꯁꯥꯏ ꯍꯥꯏꯕꯗꯣ ꯌꯥꯗꯕꯒꯤ ꯑꯦꯁꯤꯠ ꯑꯦꯁꯤꯠ ꯑꯦꯁꯤꯗꯦꯠ ꯍꯥꯏꯕꯒꯨꯝꯕ ꯇꯧꯕ ꯍꯥꯏꯕꯀꯣ ꯑꯗꯨꯒꯤ
ꯑꯥ ꯑꯩꯒꯤ ꯐꯣꯟ ꯍꯣꯏ ꯔꯤꯐ꯭ꯔꯦꯁ ꯇꯧꯗꯕꯒꯤ ꯑꯣꯏꯔꯝꯅꯤ ꯍꯧꯖꯤꯛꯇꯤ ꯔꯤꯐ꯭ꯔꯦꯁ ꯇꯧꯈ꯭ꯔꯦ
ꯎꯝ ꯍꯨꯝ ꯑꯗꯨꯅꯅꯤꯅꯦ ꯍꯧꯖꯤꯛ ꯌꯥꯔꯤꯁꯦ
ꯍꯣꯏ ꯀꯩꯗꯧꯔꯤꯅꯣ ꯍꯧꯖꯤꯛ
ꯑꯩ ꯀꯩꯁꯨ ꯇꯧꯗꯦ ꯄꯣꯊꯥꯔ ꯂꯩꯌꯦ
ꯑꯥ ꯆꯥꯛ ꯢꯟꯁꯥꯡꯗꯤ ꯆꯥꯔꯕꯣ
ꯎꯝ ꯆꯥꯔꯦ
ꯀꯩ ꯢꯟꯁꯥꯡ ꯆꯥꯕ
ꯑꯩ ꯀꯩꯅꯣ ꯍꯋꯥꯏ ꯆꯥꯏꯗ
ꯑꯣ ꯑꯣ
ꯎꯝ ꯅꯪꯗꯤ ꯆꯥꯔꯕꯣ
ꯍꯣꯏ ꯑꯩꯈꯣꯏꯗꯤ ꯉꯁꯥꯏ ꯆꯥꯈ꯭ꯔꯦ
ꯑꯣ
ꯑꯃꯨꯛꯀ ꯂꯥꯝꯕ ꯍꯧꯔꯦ ꯍꯧꯖꯤꯛꯗꯤ
ꯑꯣ
ꯅꯪꯗꯤ ꯀ꯭ꯔꯤ ꯀ꯭ꯔꯤ ꯊꯕꯛ ꯇꯧꯔꯤꯅꯣ ꯍꯧꯖꯤꯛ ꯀꯥꯟꯁꯦ
ꯑꯩ ꯊꯕꯛ ꯊꯣꯏꯗꯣꯛꯄ ꯇꯧꯗꯦꯗ
ꯄꯨꯟꯅꯔꯣ ꯅꯠꯇ꯭ꯔꯒ ꯃꯄꯥꯟꯗꯔꯣ
ꯁꯤ ꯇꯝꯄꯥꯛꯇ ꯂꯩꯌꯦ
ꯑꯥ ꯑꯣ
ꯈꯨꯟꯗ ꯅꯠꯇꯦ
ꯑꯥ ꯑ
ꯑꯣ ꯅꯪꯗꯤ ꯀꯔꯤ ꯀꯔꯤ ꯍꯣꯠꯅ ꯂꯩꯕ꯭ꯔꯣ
ꯑꯩꯗꯤ ꯃꯄꯥꯟ ꯃꯇꯝ ꯈꯔ ꯃꯄꯥꯟꯗ ꯂꯩꯒꯦ ꯍꯥꯏꯅ ꯃꯄꯥꯟꯗ ꯂꯩꯌꯦꯅꯦ
ꯑꯣ ꯑꯣ ꯐꯩꯌꯦ ꯐꯩꯌꯦ ꯊꯕꯛ ꯇꯧꯕ ꯃꯥꯜꯂꯦ ꯑꯗꯨꯗꯤ
ꯑꯍꯣꯏ ꯊꯕꯛ ꯈꯔ ꯇꯧꯋꯦ
ꯎꯝ ꯍꯝ
ꯍꯥꯏꯐꯦꯠ ꯄꯥꯊꯥ ꯊꯕꯛ ꯅꯤꯗ ꯃꯤꯅ ꯇꯧꯅꯤꯡꯗꯕ ꯊꯕꯛꯅꯤ
ꯀꯔꯤ ꯊꯕꯛꯅꯣꯅꯦ ꯃꯤ ꯅꯪꯅ ꯃꯤ ꯇꯧꯅꯤꯡꯗ꯭ꯔꯒ ꯑꯦ ꯅꯪ ꯃꯤ ꯇꯧꯅꯤꯡꯗ꯭ꯔꯒ ꯅꯪꯅ ꯇꯧꯕ
ꯍꯣꯏ ꯃꯤꯅ ꯇꯧꯕ ꯇꯟꯕ ꯊꯕꯛꯇꯣ ꯑꯩꯅ ꯇꯧꯕ
ꯑꯣ ꯑꯣ
ꯌꯥꯝ ꯊꯕꯛ ꯀꯟꯕ ꯃꯤꯅꯤꯅꯦ ꯑꯗꯨꯗꯤ ꯅꯪ
ꯅꯠꯇꯦꯗ ꯁ꯭ꯀꯨꯜꯗ ꯂꯩꯕꯤꯅꯤꯗ
ꯑꯣ ꯑꯣ
ꯑꯉꯥꯡꯁꯤꯡꯕꯨ ꯌꯦꯡꯁꯤꯟꯕꯀꯣ ꯑꯣꯖꯥꯗꯤ ꯑꯣꯏꯗꯦ ꯑꯗꯨꯕꯨ ꯑꯉꯥꯡꯁꯤꯡꯕꯨ ꯌꯦꯡꯁꯤꯟꯕꯅ ꯑꯗꯨꯒꯤ
ꯌꯥꯝ ꯐꯩꯌꯦ ꯌꯥꯝ ꯐꯩꯌꯦꯦ
ꯈꯪꯗꯦꯗ ꯐꯥ ꯍꯥꯏꯒꯦꯔ ꯐꯥꯠꯇꯦ ꯍꯥꯏꯒꯦꯔ ꯑ ꯊꯕꯛꯁꯨ ꯇꯧꯗꯕ ꯌꯥꯗꯕꯅꯤꯅ ꯑꯗꯨꯝ ꯇꯧꯕꯅꯤ
ꯎꯝ
ꯃꯤꯁꯦ ꯍꯤꯡꯕꯗꯤ ꯇꯧꯔꯒ ꯆꯥꯕ ꯇꯥꯕꯅꯤꯅꯦ
ꯎꯝ
ꯑꯗꯨꯝ ꯇꯧꯕꯅꯤꯗ
ꯑꯩꯈꯣꯏ ꯍꯣꯏ ꯁꯤ ꯂꯩꯕꯥꯛꯇꯗꯤ ꯁꯨꯔꯒ ꯆꯥꯕ ꯂꯩꯕꯥꯛꯅꯦꯕ ꯅꯠꯇ꯭ꯔꯣ
ꯍꯣꯏ ꯃꯥꯅꯤ ꯃꯥꯅꯤ
ꯑꯗꯨꯅꯤ ꯍꯣꯏ ꯑꯗꯨꯝ ꯇꯧꯒꯗꯧꯕꯅꯤ ꯑꯐꯪ ꯑꯐꯪꯕ ꯑꯗꯨꯝ ꯇꯧꯗꯕꯅꯤ ꯀꯩꯁꯨ ꯀꯥꯏꯗꯦꯗ
ꯎꯝ ꯅꯪꯗꯤ ꯏꯀꯜ ꯀꯥꯔꯤꯕ꯭ꯔꯣ
ꯑꯩ ꯇꯝꯕ ꯇꯣ ꯂꯣꯏꯁꯤꯜꯂꯦ ꯍꯥꯏꯇꯥꯔꯦ ꯂꯣꯏꯔꯦ
ꯎꯈ꯭ꯔꯦ
ꯑꯩ ꯀꯩꯅꯣ ꯃꯁꯇꯔꯕꯨꯗꯤ ꯂꯣꯏꯔꯦ
ꯎꯝ
ꯑꯗꯣ
ꯑꯁ ꯐꯥꯏ ꯍꯦ
ꯈꯪꯗꯦꯗ
ꯌꯥꯝ ꯅꯨꯡꯉꯥꯏꯌꯦ ꯆꯍꯤ ꯆꯍꯤ ꯀꯌꯥ ꯁꯨꯔꯦ
ꯑꯩ ꯆꯍꯤ ꯀꯩꯅꯣꯗꯤ ꯁꯨꯔꯦ ꯀꯨꯟꯊ꯭ꯔꯥꯗꯤ ꯁꯨꯔꯦ
ꯑꯣ ꯑꯣ ꯆꯞ ꯃꯥꯟꯅꯩ ꯑꯗꯨꯗꯤ
ꯑ
ꯑꯩꯗꯤ ꯀꯨꯟꯊ꯭ꯔꯥ ꯁꯨꯔꯦ ꯑꯩꯁꯨ
ꯎꯝ ꯎꯝ
ꯌꯨꯝ ꯄꯜꯂꯥꯕꯣ
ꯌꯨꯝ ꯄꯥꯟꯗ꯭ꯔꯤꯗ
ꯎꯝ ꯅꯨꯄꯤ ꯊꯤꯕ ꯍꯧꯔꯣꯅꯦ ꯑꯗꯨꯗꯤ
ꯅꯨꯄꯤ ꯊꯤꯕꯁꯦ ꯀꯩꯅꯣ
ꯂꯩꯅꯤ ꯂꯩꯖꯅꯤꯅꯦ
ꯐꯤꯕꯝꯅ ꯌꯥꯗ꯭ꯔꯦ
ꯀꯔꯤꯒꯤ
ꯑꯁ ꯅꯨꯄꯥ ꯈꯣꯏꯁꯦ ꯍꯥꯟꯅ ꯀꯩꯅꯣ ꯊꯕꯛ ꯑꯃ ꯐꯪꯗ꯭ꯔꯦ ꯅꯨꯄꯤ ꯊꯤꯕ ꯌꯥꯗꯦꯅꯦ
ꯎꯝ
ꯑꯗꯨꯒꯤ ꯅꯨꯄꯤꯁꯨ ꯄꯪꯊꯤ ꯊꯤꯕ ꯌꯥꯗꯕ
ꯑ ꯍꯣꯏꯅꯦ ꯐꯕꯁꯨ ꯌꯥꯝ ꯂꯩꯕꯅꯤꯅꯦ ꯄ꯭ꯔꯤꯊꯤꯕꯤꯗ
ꯎꯝ ꯂꯩꯔꯝꯒꯅꯤ ꯍꯣꯏ ꯑꯗꯨꯕꯨ ꯅꯨꯄꯥ ꯑꯩꯈꯣꯏꯅ ꯀꯩꯅꯣꯝꯃ ꯄꯩꯁꯥꯕꯨ ꯑꯣꯏꯔꯣ ꯌꯨꯝꯒꯤ ꯑꯣꯏꯔꯣ ꯑꯗꯨ ꯍꯥꯟꯅ ꯂꯩꯒꯗꯧꯕꯅꯦꯕ
ꯍꯣꯏ ꯍꯣꯏ ꯇꯗꯤ ꯆꯦ
ꯎꯝ ꯑꯗꯨꯅ ꯍꯧꯖꯤꯛꯁꯦ ꯐꯤꯕꯝ ꯌꯥꯗ꯭ꯔꯤ ꯅꯪꯗꯤ ꯑꯗꯨꯝ ꯎ ꯀꯨꯟꯊ꯭ꯔꯥꯗꯤ ꯁꯨꯔꯦ ꯍꯥꯏꯕꯀꯣ
ꯍꯣꯏꯁꯨꯒꯦ
ꯑꯣ ꯌꯨꯝ ꯄꯥꯟꯗ꯭ꯦꯔꯤꯕ
ꯍꯣꯏ ꯄꯟ ꯍ ꯄꯗꯔꯤ
ꯑꯣ ꯅꯨꯄꯤꯗꯤ ꯄꯥꯟꯕ ꯌꯥꯔꯦꯍꯦ
ꯑꯍꯣꯏ ꯌꯥꯕ ꯃꯇꯝ ꯑꯥ ꯌꯥꯕ ꯆꯍꯤꯗꯤ ꯌꯧꯔꯦ ꯑꯗꯨꯕꯨ ꯑꯩꯁꯨ ꯅꯪꯣ ꯅ ꯃ ꯇꯝꯅ ꯌꯥꯗꯅꯤ
ꯎꯝ ꯑꯦ ꯅꯨꯄꯤꯗꯤ ꯑꯗꯨꯝ ꯅꯨꯄꯥ ꯑꯐꯕ ꯑꯐꯕ ꯑꯐꯕ ꯃꯤꯗ ꯀꯣꯛ ꯄꯥꯟꯊꯣꯛ
ꯍꯣꯏ ꯍꯧꯖꯤꯛꯀꯥꯟꯁꯦ ꯅꯨꯄꯥꯁꯤꯡꯒꯤ ꯃꯤ ꯅꯝꯕ ꯉꯥꯛꯇ
ꯑꯣ
ꯑꯗꯨꯒꯤ ꯌꯨꯝ ꯁꯨ ꯄꯟꯅꯤꯡꯗꯔ꯭ꯦ ꯃꯊꯥꯏ ꯌꯥꯝ ꯁꯥꯏꯌꯦ
ꯅꯨꯄꯥꯁꯤꯡꯁꯨ ꯁꯨꯃꯥꯏꯅ ꯇꯧꯕꯔꯥꯅꯦ
ꯍꯣꯏꯅꯦ ꯅꯪꯗꯤ ꯁꯨꯃꯥꯏꯅ ꯇꯧꯗ ꯇꯧꯕ꯭ꯔꯥ ꯅꯪꯁꯨ
ꯑꯩ ꯀꯗꯥꯏꯗꯒꯤ ꯊꯕꯛ ꯊꯕꯛ ꯌꯥꯝ ꯆꯤꯜꯂꯤꯗ ꯑꯗꯨꯒꯨꯝꯕ ꯇꯧꯅꯤꯉꯥꯏ
ꯑꯗꯨꯒꯨꯝꯕ ꯊꯕꯛ ꯇꯧꯒꯅꯨ ꯃꯤꯅꯝꯕꯗꯤ ꯐꯠꯇꯕ ꯊꯕꯛꯅꯦ
ꯍꯣꯏꯅꯦ
ꯅꯨꯄꯤ ꯂꯩꯔꯁꯨ ꯅꯨꯄꯤ ꯂꯩꯇꯦ ꯑꯉꯥꯡ ꯂꯩꯔꯁꯨ ꯑꯉꯥꯡ ꯂꯩꯇꯦ ꯍꯥꯏꯅ ꯄꯥꯈꯥꯡ ꯁꯥꯔꯒ ꯈ ꯂꯩꯁꯥꯕꯤꯕꯨ ꯀꯣꯏꯅꯕ ꯑꯗꯨꯝ ꯑꯗꯨ ꯑꯗꯥ ꯇꯧꯕꯗꯤ ꯌꯥꯝ ꯐꯠꯇꯦꯕ
ꯎꯝ ꯐꯠꯇꯦ ꯐꯠꯇꯦ
ꯍꯧꯖꯤꯛꯀꯥꯟꯒꯤ ꯃꯇꯝꯁꯦ ꯏꯌꯥꯝꯕꯗꯤ ꯑꯗꯨꯝ ꯑꯣꯏꯅ ꯇꯧꯋꯦꯕꯀꯣ ꯃꯄꯥꯁꯤꯡꯁꯦ
ꯅꯨꯄꯥꯁꯤꯡꯁꯨ ꯅꯨꯄꯤꯁꯤꯡꯁꯨ ꯑꯗꯨꯝ ꯇꯧꯋꯦ
ꯑꯦꯁ ꯅꯨꯄꯤꯁꯨ ꯌꯥꯎꯕ꯭ꯔꯅꯦ
ꯌꯥꯎꯋꯦꯗ ꯑꯗꯨ ꯎꯏꯗꯅ ꯑꯩꯈꯣꯏꯅꯁꯨ
ꯅꯨꯄꯤꯗꯨ ꯌꯨꯝ ꯄꯜꯂꯒ ꯑꯩ ꯌꯨꯝ ꯄꯥꯟꯗ꯭ꯔꯤ ꯑꯉꯥꯡ ꯂꯩꯔꯒ ꯑꯩ ꯌꯥ ꯑꯉꯥꯡ ꯂꯩꯇ ꯏꯦ ꯌ ꯄꯥꯟꯗ꯭ꯔꯦ ꯍꯥꯏꯅ ꯍꯥꯏꯅꯤꯡꯉꯥꯏ ꯍꯥꯏꯅꯤꯡꯉꯥꯏꯗꯤ ꯈꯔ ꯂꯨꯑꯦꯗ
ꯎꯝ ꯑꯗꯨꯝ ꯇꯧꯋꯦ ꯅꯨꯄꯤ ꯂꯩ ꯃꯆꯥ ꯂꯩꯕꯁꯤꯡꯁꯨ ꯃꯧꯁꯤꯡꯁꯨ ꯑꯗꯨꯝ ꯃꯧ ꯃꯥꯡꯉꯤ ꯍꯥꯏꯅ ꯇꯥꯗ꯭ꯔꯣ ꯅꯪ ꯃꯧ ꯃꯥꯡꯈ꯭ꯔꯦ ꯍꯥꯏꯅ
ꯇꯔ ꯍꯦ ꯑꯗꯨꯒꯨꯝ ꯃꯗꯤ
ꯇꯥꯔꯝꯒꯅꯤꯗ
ꯑꯗꯦ ꯑꯩꯗꯤ ꯑꯌꯥꯝꯕꯅ ꯅꯨꯄꯥꯁꯤꯡꯅ ꯑꯗꯨꯝ ꯃꯤ ꯅꯝꯕꯅꯤ ꯍꯥꯏꯅ ꯈꯟꯅꯤꯡꯉꯦ
ꯑꯣ ꯃꯧꯅ ꯇꯥꯡꯉꯦ ꯍꯥꯏꯅꯁꯨ ꯆ ꯍꯥꯏꯅꯕ ꯑꯃ ꯂꯩꯔꯤꯅꯦ
ꯁꯤꯂ ꯔꯅꯦ
ꯎꯝ ꯑꯗꯨꯝ ꯇꯥꯏꯌꯦ ꯑꯩꯗꯤ
ꯑꯥ ꯑꯥ
ꯂꯩꯁꯥꯕꯤ ꯂꯩꯁꯥꯕꯤꯗꯒꯤꯗꯤ ꯃꯧꯅ ꯇꯥꯡꯏꯤ ꯍꯥꯏꯅ ꯆꯠꯅꯕꯤ ꯍꯥꯏꯅꯕꯤ ꯑꯃ ꯂꯩꯌꯦꯅꯦ
ꯎꯝ ꯑꯗꯨ ꯀꯔꯤꯅ ꯇꯥꯡꯕ꯭ꯔꯥ
ꯈꯪꯗꯅꯦ ꯑ ꯑꯗꯨ ꯃꯣꯏꯅ ꯍꯥꯏꯕꯗꯤ ꯑꯃꯔꯣꯝꯗ ꯍꯥꯏꯕ
ꯑꯥ
ꯎꯝ
ꯐꯅꯤ ꯐꯅꯤ ꯈꯪꯗꯦ ꯗ ꯃꯤ ꯗꯤ ꯖꯥꯠ ꯖꯥꯠ ꯅꯤ ꯗ ꯃꯤꯒꯤ ꯋꯥꯈꯜ ꯋꯥꯈꯜꯁꯦ ꯇꯣꯉꯥꯟ ꯇꯣꯉꯥꯟꯕꯅꯤꯅꯀꯣ ꯍꯩꯕ ꯉꯝꯗꯦꯕ
ꯎꯝ
ꯃꯣꯏꯅ ꯄꯅ ꯄꯤꯁ ꯁꯣ ꯃꯥꯏꯅ ꯇꯧꯕ ꯌꯥꯏ ꯑꯗꯨ ꯑꯣꯏꯔꯁꯨ ꯅꯨꯄꯤꯗꯤ ꯌꯨꯝ ꯄꯥꯟꯜꯂꯗꯤ ꯑꯗꯨꯝ ꯈꯪꯒꯅꯤꯅ ꯅꯨꯄꯥꯕꯨꯁꯨ ꯅꯨꯄꯥꯕꯨꯗꯤ ꯈꯊꯣꯛ ꯑꯦꯦ ꯑꯗꯨꯝ ꯄꯤꯊꯤꯗ꯭ꯔꯤ ꯑꯉꯥꯡ ꯂꯩꯇꯦ ꯍꯥꯏꯔꯗꯤ ꯅꯨꯄꯥꯕꯨꯗꯤ ꯊꯥꯖꯕꯅꯦꯕꯀꯣ
ꯎ ꯎꯝꯝ
ꯑꯩꯈꯣꯏꯁꯨ ꯊꯥꯖꯔꯒ ꯑꯗꯨꯝ ꯇꯧꯕ ꯃꯇꯗ ꯃꯀꯥ ꯅꯨꯄꯤ ꯂꯩꯔ ꯂꯩꯌꯦꯦ ꯅꯨꯄꯤ ꯊꯤꯔ ꯂꯩ ꯅꯨꯄꯥ ꯑꯉꯥꯡ ꯂꯩꯔ ꯂꯩꯌꯦꯦ ꯌꯥꯝ ꯐꯔꯛ ꯇꯥꯕ ꯑꯃ ꯇꯥꯃꯤꯟꯅꯍꯦ
ꯎ ꯅꯉꯣꯟꯗ ꯇꯧꯕ ꯌꯥꯎꯕ꯭ꯔꯣ ꯁꯨꯃꯥꯏꯅ ꯅꯨꯄꯥꯁꯤꯡ
ꯐ꯭ꯔꯦ ꯑꯁꯤ ꯑꯁꯤꯁꯦ ꯑꯗꯨꯒꯤ ꯍꯧꯖꯤꯛꯀꯥꯟꯗꯤ ꯊꯥꯖꯅꯤꯡꯉꯥꯏ ꯂꯩꯇꯦ ꯍꯥꯏꯅ ꯑꯩ ꯂꯦꯞꯈ꯭ꯔꯕꯅꯦ
ꯎꯝꯝ ꯎꯝ ꯀꯔꯤꯁꯨ ꯋꯥꯔꯅꯣ ꯅꯪꯒꯤꯁꯨ ꯏꯁꯣꯔꯅ ꯑꯃꯗꯤ ꯇꯝꯕꯤꯔꯝꯒꯅꯤꯗ
ꯍꯣꯏꯣꯏ
ꯎ
ꯑꯩꯅ ꯅꯨꯡꯉꯥꯏꯕ ꯅꯨꯡꯉꯥꯏꯕꯁꯨ ꯑꯗꯨꯅꯤ
ꯑ
ꯑꯅꯦ ꯈꯪꯗ꯭ꯔꯦꯍꯦ ꯍꯧꯖꯤꯛꯀꯥꯟꯒꯤ ꯃꯇꯝꯁꯦ ꯏꯅꯝꯕ ꯃꯇꯝ ꯍꯥꯏꯒꯦꯔꯥ ꯐꯠꯇꯕ ꯃꯇꯝ ꯍꯥꯏꯒꯦꯔꯥ ꯃꯇꯝꯅ ꯐꯔꯁꯨ ꯃꯤꯅ ꯐꯠꯇꯕꯅꯤꯅ ꯄꯥꯏ ꯂꯩꯇꯣꯏꯅꯤ
ꯎꯝ ꯅꯪ ꯀꯨꯏ ꯀꯌꯥꯝ ꯀꯨꯏꯔꯒꯦ ꯑꯗꯨꯗ ꯊꯕꯛ ꯇꯧꯕ
ꯍ ꯀꯨꯏꯗꯦ ꯀꯨꯏꯗ꯭ꯦ ꯆꯍꯤ ꯑꯃꯗꯤ ꯍꯦꯟꯈ꯭ꯔꯦ
ꯑꯣ ꯌꯥꯝ ꯅꯨꯡꯉꯥꯏꯕ ꯃꯥꯜꯂꯦꯅꯦ ꯑꯗꯨꯗꯤ ꯀꯨꯏꯔꯦꯅꯦ
ꯈꯪꯗꯦꯗ ꯅꯨꯡꯉꯥꯏ ꯍꯥꯏꯒꯦꯔ ꯅꯨꯡꯉꯥꯏꯇꯦ ꯍꯥꯏꯒꯦꯔꯥ ꯑꯗꯨꯝ ꯄꯥꯛ ꯄꯥꯛꯅ ꯂꯩꯕꯅꯤꯗ ꯃꯤꯗꯤ ꯍꯤꯡꯗꯕ ꯌꯥꯗꯕ ꯅꯤꯅ ꯀꯩ ꯀꯩꯅꯣ ꯍꯣꯠꯅꯔꯒ ꯂꯩꯕꯅꯤꯅ
ꯎꯝ ꯑꯉꯥꯡ ꯁꯦꯟꯅꯕꯗ ꯌꯥꯝ ꯑꯆꯧꯕ ꯊꯕꯛꯅꯤ ꯊꯧꯗꯥꯡꯅꯦ
ꯍꯣꯏ ꯑꯗꯣ ꯁꯈꯥꯟꯚ ꯌꯥꯌꯦ ꯑꯗꯨꯗꯣꯔꯁ ꯁ ꯑꯩꯗꯤ ꯑꯗꯨꯃ ꯅꯧꯁꯨ ꯏꯟꯇꯔꯦꯁ ꯃꯥꯗꯤ ꯂꯩꯗ
ꯎꯝ
ꯅꯤꯡꯉꯥꯏꯁꯨ ꯆꯥꯎꯕ ꯀ ꯀꯥꯏꯩꯅ ꯀꯥꯞꯄꯁꯨ ꯌꯎꯧꯕ ꯑꯉꯥꯡ ꯃꯆꯥ ꯃꯆꯥꯁꯤꯡꯁꯦ ꯑꯗꯨ ꯃꯅ ꯌꯦꯡꯁꯨ ꯏꯟꯇꯔꯦꯁ ꯂꯩꯌꯦ ꯑꯃꯔꯣꯝꯒꯤꯗꯤ
ꯎꯝ
ꯑꯉꯥꯡꯕꯨ ꯊꯦꯝꯕ ꯑꯗꯨꯒꯨꯝꯕ ꯏꯟꯇ꯭ꯔ ꯂꯩꯕ
ꯎꯝꯝ ꯍꯣꯏ ꯅꯪꯅ ꯄꯥꯝꯕ ꯊꯕꯛ ꯇꯧꯕꯅꯗꯤ ꯐꯕꯅꯤ ꯋꯥꯁꯨ ꯋꯥꯗꯦꯕ ꯅꯪꯅ ꯐꯥꯝꯃꯗꯤꯀꯣ
ꯎꯝ
ꯄꯥꯝꯂꯒ ꯇꯧꯕ ꯊꯕꯛꯇꯨꯗꯤ ꯑꯗꯨꯝ ꯃꯥꯏꯅꯤ ꯃꯥꯏ ꯄꯥꯛꯄꯁꯨ ꯄꯥꯛꯄꯅꯤ
ꯍꯣꯏ
ꯑꯗꯨꯅ ꯑꯗꯨꯅ ꯍꯣꯠꯅꯕꯁꯨ ꯈꯜꯂꯛꯎ
ꯍꯍꯣꯏ
ꯄꯩꯁꯥ ꯌꯥꯝ ꯌꯥꯝ ꯇꯨꯡꯁꯤꯜꯂꯒ
ꯑ
ꯄꯥꯟꯊꯣꯛꯅꯕ ꯇꯧꯔꯣ
ꯄꯝꯗꯔ꯭ꯦꯅꯦ
ꯎꯝ ꯉꯁꯤꯗꯤ ꯀꯔꯤ ꯌꯦꯟꯁꯥꯡ ꯆꯥꯔꯒꯦ
ꯉꯁꯤꯁꯦ ꯁꯤꯟꯗꯦ ꯑꯣꯏꯕꯅꯤꯅ ꯑꯍꯥꯎꯕ ꯆꯥꯁꯦ ꯍꯥꯏꯅ ꯌꯦꯟ ꯆꯥꯏ ꯉꯥꯛ ꯀꯌꯥꯝ ꯀꯣ
ꯎꯝ ꯎꯝ
ꯑꯗꯨꯆ
ꯂꯣꯀꯦꯜꯒꯤ ꯐꯪꯉꯤꯅꯦ ꯅꯪꯉꯣꯟꯗ
ꯍꯣꯏ ꯐꯥꯉꯦꯉꯇꯌꯥ ꯑꯗꯨꯁꯨ
ꯎꯝ ꯑꯩꯈꯣꯏꯗꯤ ꯍꯋꯥꯏ ꯍꯋꯥꯏꯅꯤꯗ ꯑꯍꯥꯎꯕ ꯑꯍꯥꯎꯕ ꯅꯠꯇꯦ
ꯍꯣꯏ ꯍꯋꯥꯏꯁꯨ ꯃꯔꯥ ꯃꯔꯥꯇꯗꯤ ꯆꯥꯗꯕ ꯌꯥꯗꯣꯏꯅꯤꯍ
ꯎꯝ
ꯑꯦꯟꯁꯥꯡ ꯅꯥꯄꯤ ꯂꯩꯇꯕ ꯃꯥꯟꯗ ꯃꯇꯝꯗ ꯑꯍꯥꯎ ꯑꯍꯥꯎꯕ ꯂꯩꯇꯕ ꯃꯇꯝꯗ ꯑꯗꯨꯝ ꯍꯋꯥꯏꯅ ꯑꯗꯨꯝ ꯆꯥꯃꯤꯅꯦ
ꯎꯝ ꯎꯝ
ꯍꯋꯥꯏꯁꯨ ꯐꯕ ꯑꯦꯟꯁꯥꯡꯅꯤꯗ
ꯎꯝ
ꯁꯥꯥꯗꯕ ꯃꯤꯠꯇꯗ ꯑꯗꯨ ꯀ ꯀꯔꯤ ꯌꯥꯕ
ꯑꯗꯨꯝ ꯍꯥꯎꯋꯦꯕ
ꯍ ꯍꯋꯥꯁꯔ ꯍꯕꯅꯤ ꯍ
ꯎꯝ